ꯑꯥ ꯀꯩꯗꯧꯔꯤꯒ‌ꯦ
ꯀꯅꯥꯅ‌ꯣ ꯀꯩꯔꯒꯤꯅ‌ꯣ ꯄꯣꯕꯥ ꯄꯣꯕꯥ ꯗꯨꯝ ꯁꯟꯅꯩꯁꯤꯅ
ꯅꯨꯡꯉꯥꯏꯔꯤꯕ ꯀꯩꯅ‌ꯣ ꯀꯩꯅ‌ꯣ ꯄꯪꯂꯩ ꯂꯩꯔꯤꯌ‌ꯦ ꯀꯔꯤ ꯀꯔꯤ ꯇꯧꯔꯤꯒꯦ ꯍꯧꯖꯤꯛꯀꯥꯟꯁꯤꯕꯨ
ꯀꯩꯁꯨ ꯇꯧꯗꯦꯌꯦ ꯆꯥꯔ ꯇꯨꯝꯗꯧ ꯂꯩꯔꯤꯌꯦ
ꯀꯔꯤꯅꯤ ꯏꯆꯥꯎ ꯆꯥꯎꯃꯩ ꯍꯧꯖꯤꯛꯇ ꯆꯥ ꯇꯧꯂꯩꯌꯨ
ꯅꯨꯡꯉꯥꯏꯅ ꯍꯤꯡꯕ ꯍꯥꯏꯁꯤ ꯁꯤꯅꯤ
ꯏꯆꯥꯎ ꯆꯥꯎꯉꯩ ꯁꯨꯝ ꯊꯧꯔꯂꯩ ꯌꯥꯔꯣꯏꯅꯦ ꯑꯍꯟꯗꯤ ꯐꯅꯌꯥꯝ ꯑꯣꯏꯔꯝꯃꯅꯤ
ꯀꯩꯗꯧꯏꯒꯦ ꯁꯨꯝ ꯇꯧꯔ ꯂꯩꯗ꯭ꯔꯗꯤ
ꯑꯗꯨꯝ ꯇꯧꯔ ꯀꯌꯥꯝꯀꯨꯏ ꯂꯩꯒꯦ ꯍꯥꯏꯅꯣ ꯂꯣꯏꯔꯦꯍꯦ ꯌꯥꯔꯣꯏ ꯑꯗꯨꯅꯗꯤ
ꯀꯩꯗꯧꯅꯣꯅꯦ
ꯀꯩꯀꯩ ꯇꯧꯁꯤ ꯌꯥꯕ ꯈꯔ ꯇꯧꯁꯤꯜꯂꯣ ꯀꯩꯅꯣ
ꯆꯦꯛ ꯁꯨꯕ ꯑꯣꯏꯅ ꯆꯠ ꯇꯥꯕ ꯑꯗꯨꯗꯤ
ꯎꯝ ꯐ꯭ꯔꯤꯗ ꯂꯩꯕꯃꯍꯨꯠ ꯑꯗꯨꯅꯗꯤ ꯐꯠꯇ꯭ꯔꯣ
ꯋꯥꯗ꯭ꯔꯣ ꯆꯦꯛꯁꯨꯗꯣ
ꯍꯣꯏꯅꯦ ꯋꯥ ꯇꯥꯔꯦꯗꯅ ꯈꯔꯗꯤ
ꯑ ꯃꯥꯅꯁꯨ ꯇꯥꯅꯖꯦ ꯍꯥꯏꯕꯗꯨ ꯇꯜꯂꯦ
ꯀꯔꯤ ꯇꯧꯗꯣꯏꯕ ꯑꯗꯨꯗꯤ
ꯅꯨꯡꯉꯥꯏꯅ ꯇꯥꯜꯂ ꯆꯥꯕ ꯊꯤꯔꯤꯅꯤ
ꯀꯔꯤꯅꯣ ꯊꯤꯔꯤꯁꯤꯅ ꯑꯗꯨꯗꯤ ꯐ꯭ꯔꯤꯗ ꯂꯩꯔꯒ
ꯈꯪꯗꯦ ꯂꯥꯏꯅ ꯊꯥꯗꯔꯛꯀꯅꯤꯅ ꯉꯥꯏꯔꯤꯕꯅꯤ
ꯂꯥꯏꯅꯒꯗꯤ ꯊꯥꯗꯔꯛꯇꯣꯏꯕ ꯍꯧꯖꯤꯛꯇ
ꯂꯥꯏꯅ ꯅꯠꯇꯦꯅꯦ
ꯀꯅꯥꯅ
ꯈꯪꯗ ꯂꯝꯕꯤꯗ ꯀꯩ ꯁꯨꯝꯊꯦꯡꯅꯕ ꯀꯣꯏꯇ ꯇꯥꯔꯛꯛꯄ ꯊꯤꯕ
ꯑꯗꯨꯅꯗꯤ ꯌꯥꯔꯣꯏ
ꯌꯥꯗ꯭ꯔꯁꯨ ꯀꯩꯁꯨ ꯀꯥꯏꯗꯤꯅꯦ
ꯑꯗꯨ ꯈꯔ ꯈꯟꯕ ꯃꯇꯝꯗꯤ ꯑꯣꯏꯒꯦꯗꯅ
ꯑꯦꯔ ꯋꯥꯈꯜꯕꯨ ꯀꯅꯦ ꯋꯥꯈꯜꯗꯤ ꯑꯗꯨꯝ ꯈꯜꯂ ꯂꯩꯃꯤ ꯀꯩꯅꯣ ꯎ ꯑꯗꯨꯗꯤ ꯎꯝ
ꯑꯩꯅ ꯑꯄꯥꯝꯕꯗ
ꯅꯪꯅ ꯀꯩꯗꯧꯔꯤꯕ ꯊꯕꯛ ꯇꯧꯔꯦ ꯆꯦ ꯁꯨꯕ ꯁꯤ ꯀꯩꯅꯣꯅꯦ ꯌꯦꯡꯉꯅꯨ ꯂꯣꯏꯕ
ꯁꯔꯀꯥꯔꯒꯤ ꯊꯕꯛꯇꯅꯦ ꯇꯧꯔꯤꯁꯦ
ꯀꯔꯤꯅꯣ ꯍꯥꯢꯖꯤꯕꯣ ꯁꯔꯀꯥꯔꯒꯤ ꯀꯔꯝꯕ ꯊꯕꯛꯅꯣ ꯇꯩꯔꯤꯕꯣ
ꯁꯔꯀꯥꯔꯒꯤ ꯊꯕꯛꯅꯦ
ꯑꯔꯨꯒ ꯊꯕꯛꯅꯣ
ꯑꯦꯛꯖꯥꯝ ꯊꯥꯒꯗꯕ
ꯑ ꯌꯥꯝ ꯊꯥꯔ ꯆꯪꯉꯦ ꯄꯩꯁꯥ ꯄꯤꯔꯒ
ꯏꯁꯇꯦꯠ ꯀ ꯅꯠꯇ ꯁꯦꯟꯇ꯭ꯔꯦꯜꯒꯤ
ꯆꯖꯦꯡꯒꯤ ꯆꯖꯦꯡꯒꯤ ꯖꯋꯥꯟ ꯎ
ꯃꯣꯏ ꯃꯆꯥ ꯃꯁꯨ ꯇꯧꯗꯕ ꯃꯤ ꯅꯠꯇꯦ
ꯃꯩꯃ ꯑꯗꯨꯗꯤ ꯑꯣꯐꯤꯁ ꯍꯥꯏꯥꯟꯅ ꯇꯥꯔꯛꯑꯦꯅꯦ
ꯍꯣꯏꯅꯦ
ꯗꯤ ꯑꯣꯐꯤꯁꯥꯔ ꯑꯣꯏꯔꯦ ꯅꯨꯡꯉꯥꯏꯔꯦ
ꯃꯥꯏꯇꯗꯤ ꯀꯩꯩꯅꯣ
ꯑ ꯍꯧꯖꯤꯛꯅ ꯀꯥꯏ ꯂꯩꯕ
ꯋꯥꯅ ꯂꯩꯕꯅꯦ ꯊꯣꯛꯂꯛꯄꯗ ꯉꯥꯏꯔꯦ ꯁꯨꯇꯤ
ꯏꯃꯩ ꯂꯩꯈꯥꯏꯔꯦꯅꯦ ꯇꯧꯔꯤꯁꯤꯗꯤ ꯑꯗꯨꯗꯤ ꯑꯗꯨꯗꯤ ꯅꯪꯅ ꯈꯣꯡ ꯇꯥꯕꯅꯤꯅꯦ ꯆꯥꯛꯁꯤꯜꯂꯛꯑꯗꯤ
ꯈꯣꯡꯒꯦ ꯈꯣꯡꯒꯦ
ꯑꯣꯃ ꯄꯨꯨꯝꯃꯒꯣꯡ ꯀꯥꯕ
ꯍ ꯅꯣꯏ ꯁꯥꯅꯤꯡꯕ ꯂꯣꯏ ꯈꯣꯡꯒꯦꯅꯦ
ꯍꯣꯡꯕꯅꯦ ꯑꯗꯨꯗꯤ ꯈꯔ ꯑꯗꯨꯝ ꯇꯧꯔꯁꯤꯅꯦ
ꯇꯧꯔꯤꯁꯤꯅꯦ ꯃꯇꯝ ꯑꯃ ꯍꯥꯏꯔꯛꯑꯣꯅꯦ꯫ ꯇꯧꯔꯥ ꯂꯣꯏꯔꯦꯅꯦ꯫
ꯇꯧꯔꯨꯁꯦ ꯑꯣꯛꯂ ꯌꯦꯜꯂ ꯍꯨꯏꯔ ꯃꯈꯟ- ꯃꯈꯟ ꯈꯔ ꯇꯧꯔꯗꯧꯅꯤ ꯀꯩꯅꯣ ꯫
ꯇꯧꯁꯦ- ꯇꯧꯁꯦ꯫
ꯌꯨꯝꯗꯅ ꯀꯃꯥꯏꯅ ꯇꯧꯔꯤꯕ?
ꯌꯨꯝꯗ ꯂꯩ ꯀꯩꯅꯣ ꯀꯩꯝ ꯇꯧꯗꯦ꯫
ꯅꯨꯡꯉꯥꯏ ꯌꯥꯏꯐꯅ ꯍꯥꯏꯕꯅꯤ꯫
ꯍꯣꯏꯌꯦ ꯅꯨꯡꯉꯥꯏꯇ꯭ꯔꯗꯤ ꯀꯩꯗꯧꯔꯒꯦ ꯑꯦ꯫
ꯏꯃꯥ! ꯊꯕꯛ ꯇꯧꯒꯤꯗꯒꯤ ꯌꯥꯝ ꯅꯨꯡꯉꯥꯏꯈ꯭ꯔꯕ ꯑꯣꯏꯔꯦ꯫
ꯊꯕꯛ ꯇꯧ ꯅꯨꯡꯉꯥꯏꯇꯗꯤ ꯀꯔꯤꯅꯣ꯫
ꯁꯨꯝ ꯅꯪꯗꯤ ꯀꯃꯥꯏꯅ ꯇꯧꯔꯤꯉꯗ ꯍꯪꯕꯅꯤꯗ꯫
ꯑꯁ꯫ ꯍꯥꯟꯅ ꯊꯕꯛ ꯇꯧꯗ꯭ꯔꯤꯉꯩꯗ ꯁꯣꯛꯂꯣꯛ ꯇꯧꯔꯛꯇ꯭ꯔꯒ ꯊꯕꯛ ꯇꯧꯀꯥꯟꯗ ꯇꯧꯔꯛꯏꯁꯤ꯫ ꯏꯅꯧ
ꯅꯪ ꯀꯃꯥꯏ ꯇꯧꯔꯤꯒꯦꯅ ꯍꯪꯕꯅꯤꯗ ꯁꯨꯝ ꯫
ꯑꯣ ꯑꯩꯈꯣꯏ ꯎꯄꯥꯏ ꯂꯩꯇꯦ ꯆꯦꯛ ꯁꯨꯔ ꯂꯩꯗꯣꯔꯦ꯫
ꯆꯦꯛ ꯁꯨꯕꯁꯨ ꯊꯕꯛꯅꯤ ꯀꯩꯅ꯫
ꯋꯥꯗ꯭ꯔꯣꯗꯨ?
ꯋꯥꯔꯦ ꯁꯨꯕ
ꯅꯨꯡꯉꯥꯏꯅ ꯇꯥꯟ ꯌꯥꯕ ꯊꯤꯕꯅꯤꯗ꯫ ꯋꯥꯅ ꯇꯥꯜꯂꯗꯤ ꯄꯩꯁꯥ ꯋꯥꯅ ꯇꯥꯜꯂꯗꯤ꯫ ꯅꯨꯉꯥꯏꯇꯦꯗꯅ꯫
ꯎꯝ꯫ ꯀꯔꯤꯅꯤ ꯊꯦꯔꯤꯁꯤ ꯅꯨꯡꯉꯥꯏꯅꯕ ꯑꯗꯨꯗꯤ?
ꯐꯝꯃꯒ ꯇꯥꯏ ꯍꯥꯏꯕ ꯫ ꯊꯕꯛ ꯁꯨꯝ ꯂꯩꯕ꯭ꯔꯥꯅ ꯊꯤꯕ꯫
ꯂꯣꯢꯔꯦꯍꯦ ꯍꯧꯖꯤꯛ ꯃꯇꯝꯗ ꯐꯝꯃ ꯆꯥ ꯌꯥꯕ ꯊꯕꯛ ꯂꯩꯇꯦ
ꯌꯥꯏꯕꯨꯗꯤ ꯀꯩꯅꯣꯅꯦ ꯑꯦ ꯂꯧ ꯎꯔꯒ ꯃꯤꯉꯣꯟꯗ ꯂꯧ ꯂꯩꯔꯒ ꯃꯤꯉꯣꯟꯗ ꯂꯧꯁꯥꯟ ꯄꯤꯊꯣꯛꯑꯒ ꯆꯥ ꯂꯣꯔꯦ ꯀꯩꯅꯣ ꯂꯦꯟ ꯂꯣꯠ ꯑꯣꯏꯕꯗꯣ ꯑꯦ ꯂꯧ ꯂꯧ ꯂꯩꯇ꯭ꯔꯁꯨ ꯂꯩꯔꯅꯤ ꯑꯗꯨꯒ ꯑꯣꯍꯜ ꯂꯣꯏꯔꯦ ꯀꯩꯅꯣ
ꯀꯥꯏꯗꯩ ꯄꯩꯁꯥ ꯂꯩꯗꯣꯢꯕ
ꯑꯦ ꯍꯤꯡꯒꯣꯜ ꯌꯣꯟꯊꯣꯛꯑ ꯂꯣꯢꯔꯦ
ꯍꯤꯡꯒꯣꯜ ꯀꯥꯌꯥꯝ ꯆꯥꯎꯒꯦ ꯍꯥꯏꯖꯦ
ꯍꯤꯡꯒꯣꯜ ꯈꯔ ꯂꯩꯕꯗꯣ ꯌꯣꯟꯊꯣꯛ ꯑꯅꯤ ꯑꯗꯨꯒ ꯂꯧ ꯑꯃ ꯂꯩꯔꯅꯤ
ꯂꯧ ꯑꯃꯗꯨꯅꯥ ꯐꯝꯃ ꯆ ꯌꯥꯗꯣꯔꯤꯕꯣ
ꯂꯧ ꯑꯃ ꯂꯩꯔꯅꯤ ꯑꯗꯒꯤ ꯑꯃꯨꯛ ꯈꯔ ꯈꯔ ꯐꯥꯡꯉꯛ ꯄꯣꯠꯇꯣ ꯑꯗꯨꯝ ꯆꯥ ꯂꯩꯔꯅꯤ
ꯉꯥ ꯑꯃꯗꯅ ꯆꯥꯛꯈꯛ ꯁꯥ ꯂꯩꯒꯦ ꯍꯥꯏꯔ ꯑꯩꯁꯦ
ꯑꯦꯔ ꯀꯔꯤꯅꯣꯅꯦ ꯆꯥꯕꯒꯤꯕꯨ ꯀꯩꯅꯣꯅꯦ ꯆꯥꯕꯨ ꯆꯥꯔꯗꯤ ꯍꯤꯡꯗꯣꯔꯝꯃꯦ ꯑꯗꯨꯝ ꯈꯔ ꯆꯥꯕꯗꯤ ꯐꯧ ꯈꯔ ꯑꯗꯨ ꯂꯩꯑꯗꯤ ꯑꯗꯨꯝ ꯄꯪꯊꯣꯡ ꯊꯣꯡꯉꯥ ꯆ ꯌꯥꯕꯅꯦ
ꯌꯥꯔꯕ꯭ꯔꯥꯕ
ꯌꯥꯔꯦ ꯀꯩꯅꯣꯅꯦ ꯍꯤꯡꯅꯕꯅꯤ ꯀꯩꯅꯣ ꯑꯩꯈꯣꯏ ꯂꯩꯁꯦ
ꯑꯣ ꯐꯔꯦ ꯐꯔꯦ
ꯐꯔꯦ ꯃꯊꯪ ꯄꯨꯟꯕꯗꯗꯤ ꯑꯣꯛꯇꯨ ꯀꯥꯎꯅꯤ